ꯇꯥꯕ꯭ꯔꯣ ꯑꯩꯗꯤ ꯅꯪꯉꯣꯟꯗ ꯀꯩꯅꯣꯝ ꯍꯪꯍꯧꯒꯦ ꯇꯧꯔꯒ ꯀꯩꯅꯣ ꯍꯪꯍꯧꯗ꯭ꯔꯦꯅꯦ ꯀꯩꯅꯣꯅꯦ ꯊꯕꯛ ꯆꯤꯟꯕ꯭ꯔꯣ
ꯁꯤꯗꯦ
ꯑꯣ ꯀꯨꯝꯃꯗꯤ ꯋꯥꯔꯤ ꯁꯥꯟꯅꯕ ꯌꯥꯒꯗ꯭ꯔꯣ
ꯎꯝ
ꯌꯥꯅꯤꯌꯦ ꯀꯩꯅꯣꯅꯤꯗ ꯑꯩꯗꯣ ꯄꯩꯁꯥꯒꯤ ꯑꯗꯨꯅꯦ ꯍꯪꯒꯦ ꯇꯧꯕꯅꯤ ꯄꯩꯁꯥ ꯇꯥꯟꯕꯒꯤꯗꯣ ꯑꯩꯁꯨ ꯌꯨꯝꯗ ꯁꯨꯝ ꯐꯝ ꯂꯩꯕꯗ ꯃꯇꯝꯁꯦ ꯁꯨꯝ ꯃꯥꯡꯗꯧ ꯂꯩꯔꯦ ꯑꯗꯨꯅ ꯀꯩꯅꯣ ꯇꯧꯒꯦ ꯇꯧꯕꯅꯦ ꯁꯦꯟ ꯇꯥꯟꯕꯒꯤ ꯀꯩꯅꯣꯝꯇ ꯍꯪꯒꯦ ꯇꯧꯕꯅꯤ ꯅꯪ ꯈ ꯈꯪꯅꯕ ꯃꯤꯅ ꯑꯃꯨꯛ ꯂꯩ ꯍꯥꯏꯒꯨꯝꯁꯨ ꯇꯧꯈꯤ ꯑꯗꯣ ꯑꯩꯈꯣꯏꯒꯤ ꯀꯩꯅꯣꯅꯦ ꯒꯥꯔꯤꯒꯤ ꯍꯥꯏꯒꯗ꯭ꯔꯥ ꯒꯥꯔꯤꯒꯤ ꯀꯦꯞ ꯁꯥꯔꯚꯤꯁ ꯑꯅ ꯃꯥ ꯇꯧꯅꯈꯤꯗꯅ ꯅꯍꯥꯟꯋꯥꯏ ꯑꯗꯨꯒꯤ ꯀꯦꯞ ꯁꯥꯔꯚꯤꯁꯁꯨ ꯑꯩꯗꯣ ꯒꯥꯔꯤ ꯈꯤꯇꯪ ꯂꯣꯟꯗ ꯂꯧꯔꯒ ꯇꯧꯁꯤꯔꯥ ꯑꯗꯨꯃꯥꯏꯅ ꯑꯃꯨꯛ ꯈꯜꯂꯤꯕ ꯕꯕꯥꯗ ꯂꯣꯟꯁꯦ ꯂꯧꯍꯜꯂꯒ ꯕꯕꯥꯒꯤꯗꯤ ꯄꯦꯟꯁꯤꯟ ꯂꯩꯔꯤꯕꯅꯤꯅ ꯄꯦꯟꯁꯤꯟꯒꯤ ꯁꯥꯔꯚꯤꯁ ꯁꯥꯔꯚꯤꯁ ꯂꯩꯔꯤꯕꯅꯤꯅ ꯃꯣꯏ ꯂꯣꯟꯗꯤ ꯄꯤꯅꯤꯗꯅ ꯑꯗꯨ ꯂꯣꯟ ꯄꯤꯕꯅꯤꯅ ꯑꯗꯨꯏ ꯑꯗꯨ ꯇꯧꯔꯒ ꯑꯩꯁꯦ ꯀꯦꯞꯀꯤꯁꯦ ꯇꯧꯒꯦ ꯇꯧ ꯇꯧꯁꯤꯔꯅ ꯈꯕꯅꯦ ꯑꯗꯣ ꯅꯪꯅꯃꯥꯟꯅꯕ ꯈꯪꯅꯕ ꯑꯗꯨꯒꯤ ꯀꯦꯞꯀꯤ ꯁꯔꯚꯤꯁ ꯇꯧꯕ ꯃꯤ ꯂꯩꯒꯗ꯭ꯔꯣ ꯑꯗꯨꯨꯝꯕꯒꯤ
ꯂꯩ ꯂꯩ ꯎꯝ ꯑꯗꯨ ꯀꯦꯞꯁꯦ
ꯑꯥ
ꯀꯦꯞꯁꯦ ꯃꯈꯟ ꯃꯈꯟꯅꯦꯕ ꯁꯔꯚꯤꯁꯀꯨ ꯇꯧꯁꯦ ꯃꯅꯗꯕ ꯔꯁ ꯂꯁꯤ ꯌꯥ ꯂꯩꯥꯏ ꯆ ꯌꯥꯎꯏ ꯑꯥ
ꯑꯥ ꯑꯗꯣ ꯑꯩꯁꯦ ꯑꯗꯨ ꯈꯜꯂꯤꯕ
ꯍꯣꯏ ꯀꯩꯁꯨ ꯀꯥꯏꯗꯦ ꯇꯧꯕꯕꯨꯗꯤꯀꯣ ꯑꯗꯣ ꯍꯅ ꯑ ꯇ ꯈꯨ ꯇꯧ ꯎꯆꯦ ꯗ꯭ꯔꯥꯏꯚꯔ ꯊꯥꯨ ꯍꯕ ꯀꯩꯅꯣ ꯇꯧꯕꯅꯗꯤ ꯐꯩꯌꯦꯕꯀꯣ ꯇꯧꯔꯤꯅꯦꯅ ꯃꯤ ꯋꯥꯏꯍꯜꯂꯒ ꯇꯧꯕꯁꯦ
ꯎꯝ
ꯃꯤꯉꯣꯟꯟ ꯗꯗꯥꯏꯔꯠ ꯀ ꯏꯁꯤꯤꯟꯒꯤꯁ ꯁꯤꯗꯤ ꯌꯥꯝ ꯄ꯭ꯔꯣꯕ꯭ꯂꯦꯝ ꯑꯆꯧꯕ ꯑꯣꯏꯌꯦꯕ
ꯑꯥ
ꯑꯗꯨꯗꯨꯅ ꯔꯦꯟ ꯇꯧꯒꯦ ꯍꯥꯏ ꯇꯥꯔꯒꯁꯨ ꯅꯣꯡꯃꯒꯤ ꯋꯥꯏꯕꯗ ꯑꯩꯒꯤ ꯗ꯭ꯔꯥꯏꯚꯔꯅ ꯑꯗꯨꯝ ꯆꯠꯂꯒ ꯁꯝꯅ ꯍꯥꯏꯔꯕꯗ ꯒꯥꯔꯤꯅꯤ ꯂꯩꯖꯗꯕ ꯊꯕꯛ ꯑꯃꯗꯤ ꯆꯠꯅꯤꯡꯕ ꯀꯣꯏꯕꯗꯤ ꯆꯠꯅꯤꯡꯕ
ꯎꯝ
ꯁꯨꯝꯕꯁꯤꯡꯒꯤꯗꯃꯛ ꯍꯥꯏꯇꯥꯔꯦ ꯈꯜꯂꯒ ꯒꯥꯔꯤꯁꯦ ꯂꯛꯖꯔꯤ ꯑꯣꯏꯕ ꯀꯥꯖ ꯊꯃꯗ ꯑꯗꯨꯝ ꯋꯥꯍꯜꯂꯒ ꯗ꯭ꯔꯥꯏꯚꯔꯅꯦ ꯏꯀꯣꯟꯅꯣ ꯑꯗꯨ ꯊꯥꯕꯁꯦ ꯁꯤꯅꯗꯤ ꯐꯩꯌꯦꯕ ꯀꫭ
ꯑꯥ ꯑꯗꯨ ꯅꯣꯏ ꯅꯃꯥꯟꯅꯕꯒꯤ ꯃꯌꯥꯝ ꯇꯧꯋꯦ ꯍꯥꯏꯕ ꯑꯗꯨꯒꯤ ꯑꯩꯖꯤ ꯈꯪꯅꯤꯡꯉꯤꯕ
ꯑꯥ ꯃꯣꯏꯅ ꯇꯧꯕꯗꯣ ꯑꯗꯨꯅꯦ ꯑꯍꯥꯟꯕ ꯃꯣꯏꯅ ꯇꯧꯔꯤꯁꯦ ꯑꯩ ꯃꯤꯒꯤ ꯊꯥꯗꯣꯛ ꯄꯨꯅꯦꯕ ꯄꫭꯔꯥ ꯊꯥꯗꯣꯛꯈꯤꯕ ꯁ ꯒꯥꯔꯤꯁꯦ ꯑꯗꯨꯗꯤ ꯑꯃꯨꯛ ꯔꯤꯛꯁ ꯂꯩꯌꯦꯕ ꯍꯧꯖꯤꯛꯇꯤ ꯃ ꯃꯇꯝꯖꯨ ꯐꯠꯇꯦ ꯃꯤꯖꯨ ꯐꯠꯇꯦ ꯑꯗꯨꯅ
ꯎꯝ
ꯒꯥꯔꯤꯗꯨꯒꯤ ꯑꯃꯛ ꯎꯝ ꯀꯩꯅꯣ ꯇꯧꯔꯛꯄꯁꯨ ꯌꯥꯏꯗꯅꯀꯣ
ꯎꯝ ꯑꯗꯨ ꯂꯣꯟ ꯑꯥ ꯍꯣꯏ ꯆꯨꯝꯃꯦ‌ ꯅꯪ ꯍꯥꯏꯗꯨꯁꯨ ꯅꯠꯇ꯭ꯔꯥ ꯑꯗꯣ ꯍꯥꯟꯅ ꯄꯩꯁꯥ ꯌꯥꯝ ꯐꯪꯉꯦ ꯈꯣꯠꯂꯦ ꯇꯧꯕꯗꯨꯗ ꯑꯩꯁꯦ ꯑꯗꯣ ꯑꯩꯗꯨꯅ ꯐꯒꯗ꯭ꯔꯥ ꯈꯇꯪ ꯅ ꯑꯗꯨꯅ ꯃꯨꯛ ꯄꯣꯠꯇꯣ ꯑꯩꯈꯣꯏꯒꯤꯃꯨꯛꯁꯨ ꯑꯣꯏ ꯑ ꯑꯗꯣ ꯒꯥꯔꯤ ꯂꯣꯟ ꯂꯧꯕꯒꯤ ꯃꯤꯗꯤ ꯅꯣꯏꯒꯤ ꯑꯗꯨꯝ ꯈꯪꯅꯕ ꯂꯩꯒꯗ꯭ꯔꯣ ꯑꯩꯖꯦ ꯅꯪꯉꯣꯟꯗ ꯅꯪꯅ ꯈꯔ ꯀꯩꯅꯣ ꯇꯧꯕ ꯃꯤꯗꯣ ꯁꯪꯒ ꯈꯔ ꯄꯨꯜꯂꯦꯅ ꯍꯪꯉꯤꯅꯦ ꯑꯩꯖꯦ
ꯂꯩ ꯒꯥꯔꯤ ꯂꫭꯅ ꯂꯧꯕꯩ ꯃꯤꯕꯨꯗꯤ ꯂꯩ ꯑꯗꯨꯝ ꯑꯄꯥꯝꯕ ꯒꯥꯔꯤ ꯑꯗꯨꯝ ꯂꯧꯕ ꯌꯥꯅꯤ ꯃꯣꯏ ꯗꯨꯝ ꯐꯖꯅ ꯇꯧꯋꯤ
ꯑꯗꯅꯦ ꯑꯗꯨꯅ ꯐꯒꯗ꯭ꯔꯥ ꯅꯠꯇ꯭ꯔꯒꯅ ꯑꯩꯁꯦ ꯄꯩꯁꯥꯥꯁꯦ ꯕꯤꯖꯤꯅꯦꯁꯁꯦ ꯑꯃꯨꯛ ꯊꯥꯗꯔꯨꯔꯒ ꯑꯩꯅ ꯍꯩꯇ꯭ꯔꯒꯗꯤꯀꯣ ꯍꯥꯟꯅ ꯕꯤꯖꯤꯅꯦꯁ ꯁꯤ ꯅꯣꯂꯦꯖ ꯐꯖꯅ ꯂꯩꯕ ꯃꯐꯝ ꯐꯖꯅ ꯈꯪꯕ ꯃꯐꯝ ꯊꯥꯗꯔꯗꯤ ꯄꯣꯠꯇꯣ ꯑꯩꯅ ꯄꯩꯁꯥꯁꯦ ꯌꯥꯝ ꯄꯥꯏꯒꯤꯗꯅ ꯍꯥꯏꯇꯥ ꯈꯔ ꯃꯥꯡꯈ꯭ꯔꯁꯨ ꯌꯥꯔꯦ ꯈꯣꯠꯈ꯭ꯔꯦ ꯑꯦ ꯀꯩꯁꯨ ꯅꯠꯇꯦ ꯍꯥꯏꯕ ꯑꯣꯏꯔꯒꯗꯤ ꯐꯕ ꯑꯗꯨ ꯅꯠꯇꯕꯤꯗ ꯄꯩꯁꯥ ꯊꯥꯗꯔꯨꯔꯒ ꯑꯃꯨꯛ ꯑ ꯀꯩꯅꯣ ꯇꯧꯔꯗꯤ ꯑꯃꯨꯛ ꯑꯁ ꯑꯩ ꯃꯥꯏꯀ꯭ꯔꯣ ꯐꯥꯏꯅꯥꯟꯁꯇꯁꯨ ꯄꯩꯁꯥꯁꯦ ꯐꯅ ꯃꯥꯡꯉꯕꯅꯦꯕ ꯑꯩꯁꯦ ꯃꯥꯏꯀ꯭ꯔꯣ ꯐꯥꯏꯅꯥꯟꯁꯇ ꯌꯦꯡꯉꯨꯅꯦ ꯊꯥꯗꯔꯤꯅꯦꯅ ꯊꯥꯗꯔꯒ ꯄꯨꯔꯥ ꯃꯥꯡꯗꯅ ꯀꯩꯁ ꯂꯨꯄꯥ ꯑꯝꯕꯧ ꯐꯪꯗꯗꯅ ꯊꯧꯅꯅꯕꯗ ꯁꯤꯠ ꯅꯥꯜꯂꯤꯁꯦ ꯑꯗꯨꯅꯦ ꯋꯥꯈꯟ ꯈꯤꯇꯪ ꯈꯟꯊꯍꯧꯗꯕꯗꯒꯤ ꯁꯣꯏꯔꯤꯁꯦ ꯕꯤꯖꯤꯅꯦꯁꯅꯦꯅ ꯃꯤꯅ ꯇꯧꯋꯤ ꯃꯌꯥꯝꯗꯣ ꯑꯣꯏꯗꯣꯔꯝꯅꯦꯅ ꯑꯗꯨꯅꯦ ꯑꯗꯨꯅ ꯕꯤꯖꯤꯅꯦꯁꯁꯦ ꯗꯥꯎꯟ ꯆꯠꯈ꯭ꯔꯗꯤ ꯄꯨꯔꯥ ꯕꯦꯔꯥꯅꯦꯕ
ꯗꯨ ꯔꯦꯟ ꯇꯧꯕꯁꯦ ꯗ ꯒꯥꯔꯤ ꯅꯠꯇ꯭ꯔꯁꯨ ꯐꯤꯔꯣꯟꯜ ꯅꯨꯡꯔꫭꯟꯒꯤꯁꯨ ꯌꯥꯗꯤ ꯌꯥꯕꯖꯥ
ꯑꯣ ꯑꯗꫭ ꯑꯩꯅ ꯑꯃꯨꯛ ꯈꯜꯂꯤꯅꯤꯅ ꯍꯣꯏ ꯐꯤꯔꯣꯟꯒꯤꯁꯨ ꯌꯥꯏ ꯑꯗꯨꯒ ꯐꯤꯔꯣꯟꯒꯤ ꯑꯈꯣꯏꯒꯤ ꯍꯧꯖꯤꯛꯀꯥꯟꯒꯤ ꯔꯦꯟꯇꯦꯜꯑꯅ ꯑꯈꯣꯏꯒꯤ ꯐꯤ ꯅꯨꯡ ꯂꯩꯔꯒ ꯂꯩꯁꯥꯕꯤ ꯃꯆꯥꯁꯤꯡꯖꯤ ꯂꯨꯍꯣꯡꯕꯗ ꯈꯪꯗꯦ ꯑꯗꯒꯤꯗꯤ ꯃꯥ ꯑꯦꯅꯤ ꯑꯣꯀꯦꯖꯟ ꯑꯃ ꯗꯤꯃꯩꯇꯩꯒꯤ ꯑꯣꯏꯕ ꯐꯤꯔꯣꯟꯗ ꯋꯥꯏꯔꯒ ꯃꯌꯥꯝ ꯁꯦꯠꯅꯔꯤꯗꯅ ꯑꯗꯨꯗꯨꯁꯨ ꯌꯥꯝ ꯇꯧꯅꯕꯅꯦꯕ ꯑꯗꯨ ꯇꯧꯅꯕꯅꯤꯅ ꯑꯗꯨꯁꯨ ꯑꯗꯨꯝ ꯀꯥꯟꯅꯔꯝꯒꯅꯦꯕ ꯀꯥꯟꯅꯔꯅꯤ ꯍꯥꯏꯗꯤ ꯔꯦꯟ ꯇꯧꯔꯕꯁꯦ ꯂꯩꯕ ꯉꯝꯗꯕ ꯃꯤꯒꯤꯗꯤ ꯃꯌꯥꯝ ꯑꯃ ꯀ ꯇꯧꯋꯗꯅ ꯑꯗꯨꯗꯨꯅ ꯄꯩꯁꯥꯗꯣ ꯀꯝ ꯑꯣꯏꯖꯩꯗꯅ ꯐꯖꯕꯁꯨ ꯁꯦꯠꯄ ꯈꯤꯇꯪ ꯇꯤꯡꯊꯣꯛꯑꯒ ꯃꯈꯟ ꯃꯈꯟꯗ ꯁꯦꯠꯄꯁꯨ ꯐꯪꯉꯤꯗꯅ ꯑꯗꯨ ꯑꯗꯨꯒꯤ ꯕꯤꯖꯤꯅꯦꯁꯇꯨꯁꯨ ꯑꯗꯨꯝ ꯀꯥꯟꯅꯅꯕꯅꯦꯕ ꯑꯩ ꯈꯜꯂꯤꯕ
ꯔꯥꯅꯤ ꯐꯤ ꯍꯥꯏꯁꯦ ꯍꯧꯖꯤꯛ ꯃꯇꯝꯗ ꯇꯥꯡꯉꯦꯗꯅ ꯂꯨꯄꯥ ꯂꯤꯁꯤꯡ ꯇꯔꯥꯃꯉꯥ ꯀꯨꯟ ꯀꯨꯟꯊ꯭ꯔꯥꯅꯦꯕ ꯑꯗꯨ ꯃꯌꯥꯝꯗꯣ ꯑ ꯃꯤ ꯃꯤ ꯑꯃꯅ ꯑꯍꯨꯝ ꯃꯔꯤ ꯃꯉꯥ ꯂꯩꯕꯗꯤ ꯉꯝꯕ ꯅꯠꯇꯦ ꯑꯃꯈꯛꯅꯤ ꯑꯗꯨꯕꯨ ꯃꯌꯥꯝ ꯄꯨꯜꯂꯕꯅꯤꯅ ꯂ ꯍꯣꯡꯕꯁꯦ ꯁꯤꯖꯟꯗ ꯃꯌꯥꯝ ꯆꯠꯅꯔꯤꯗꯅ ꯑ ꯆꯅꯥꯕꯅꯤ ꯅ ꯃ ꯃꯈꯟ ꯃꯈꯟꯁꯨ ꯏꯅꯤꯡꯉꯤꯕ ꯑꯃꯨꯛ ꯏꯟꯈ꯭ꯔꯦꯅ ꯍꯦꯛꯇ ꯍꯟ ꯍꯟ ꯏꯟꯁꯨ ꯆꯇꯟꯕ
ꯎꯝ
ꯑꯗꯨꯅ ꯑꯗꯨꯃꯥꯏꯅ ꯋꯥꯏꯕꯒꯤ ꯊꯕꯛꯁꯤ ꯇꯧꯕ ꯃꯇꯝꯗꯗꯤ ꯑꯦ ꯑꯩꯅ ꯄꯥꯝꯖꯕꯗꯣ ꯃꯃꯥꯡꯗ ꯁꯤ ꯏꯟꯈ꯭ꯔꯁꯨ ꯍꯟꯗꯛꯇꯤ ꯁꯤ ꯋꯥꯏꯔ ꯏꯟꯕ ꯌꯥꯏ ꯀꯥꯏ ꯈꯜꯂ ꯏꯟꯕ ꯌꯥꯏꯗꯅ ꯃꯃꯥ ꯃꯄꯥꯅ ꯊꯑꯣꯣꯏꯅ ꯂꯥꯏꯔꯤꯛ ꯂꯥꯏꯁꯨ ꯇꯝꯃꯤꯕ ꯑꯉꯥꯡꯈꯩꯗꯤ ꯔꯥꯅꯤꯒꯩ ꯊꯃꯣꯏ ꯂꯥꯡꯁꯤꯟꯕꯗꯤ ꯇꯧꯅꯗꯦꯗꯅ
ꯎꯝ
ꯁꯨ ꯂꯨꯍꯣꯡ ꯈꯣꯡꯗꯣꯡꯕ ꯆꯠꯂꯛꯄ ꯃꯆꯦ ꯒꯤ ꯃꯃꯥꯟꯅꯕꯤꯒꯤ ꯇꯣꯡ ꯀꯥꯟꯅ ꯋꯥꯏꯕꯁꯤꯁꯨ ꯑꯗꯨꯝ ꯀꯥꯟꯅꯩꯌꯦꯕ
ꯎꯝ ꯑꯗꯨꯗꯏꯗꯤ ꯃꯣꯏꯗꯤ ꯏꯁꯥꯅ ꯑꯥ ꯏꯁꯥꯅꯅꯦ ꯑꯗꯨꯒꯤ ꯇꯥꯡꯅꯈꯅꯤꯅ ꯃꯣꯏ ꯑꯗꯨ ꯏꯁꯥꯅ ꯑꯩꯈꯣꯏ ꯄꯩꯁꯥ ꯄꯨꯊꯣꯛꯆꯔꯒ ꯄꯨꯔꯥ ꯂꯩꯔꯒ ꯊꯥꯗꯔꯒ ꯇꯧꯔꯤꯕ꯭ꯔꯥ ꯅꯠꯇ꯭ꯔꯒꯅ ꯃꯣꯏꯒꯤ ꯑꯩꯈꯣꯏꯒꯤ ꯑꯦ ꯁꯥꯥꯔꯤꯕ ꯃꯤꯅꯀꯣ ꯑꯩ ꯁꯨꯃꯥꯏꯅ ꯅꯪꯒꯤꯁꯤ ꯗꯨꯀꯥꯟꯁꯤꯗ ꯍꯥꯞꯆꯒꯦ ꯗꯨꯀꯥꯟ ꯃꯐꯝꯁꯤꯗ ꯑꯗꯨꯝ ꯀꯩꯅꯣ ꯇꯧꯕꯤꯌꯨ ꯑꯩꯒꯤ ꯑꯣꯏꯅ ꯁꯤꯌꯥꯔ ꯄꯤꯖꯒꯦ ꯀꯥꯏꯅ ꯁꯨꯝ ꯄꯨꯊꯣꯛꯆꯕ ꯍꯥꯏꯕ ꯑꯃꯁꯨ ꯂꯩꯔꯤꯗꯅ ꯑꯩꯅ
ꯑꯗꯨꯁꯨ ꯌꯥꯎꯔꯝꯕ ꯌꯥꯏ ꯎꯝ
ꯑꯗꯨꯃꯥꯏꯅ ꯄꯨꯊꯣꯛꯑꯒ ꯐꯅꯦꯛ ꯐꯤꯔꯣꯜ ꯑꯣꯏꯁꯨ ꯁꯤ ꯗꯨꯀꯥꯟꯁꯤꯗ ꯑꯩ ꯁꯥꯟꯖꯒꯦ ꯈꯣꯠꯆꯒꯦ ꯀꯃꯤꯁꯟ ꯈꯔꯒ ꯄꯤꯕꯤꯔꯒ ꯃꯣꯏꯒꯤ ꯂꯨꯐꯝ ꯊꯣꯛꯄ ꯈꯔ ꯂꯧꯔꯒ ꯑꯗꯨꯃꯥꯏꯅ ꯇꯧꯕꯁꯨ ꯑꯗꯨꯝ ꯌꯥꯎꯔꯝꯒꯗ꯭ꯔꯥ ꯁꯤꯅꯤ ꯃꯈꯜ ꯃꯈꯜ ꯑꯗꯨꯁꯨ ꯑꯗꯨꯝ ꯀꯥꯟꯕꯨꯗꯤ ꯀꯥꯟꯅꯒꯅꯦꯕ ꯑꯗꯨꯅ ꯑꯗꯨꯖꯤꯅꯦꯁꯦ ꯀꯔꯝꯕꯅ ꯐꯒꯗꯒꯦꯅ ꯑꯩꯁꯦ ꯋꯥꯈꯜꯁꯦ ꯈꯜꯂꯤꯕ ꯍꯧꯖꯤꯛꯀꯤ ꯒꯥꯔꯤꯒꯤꯗꯨꯁꯨ ꯑꯗꯨꯝ ꯐꯒꯗ꯭ꯔꯥ ꯑ ꯑꯗꯨꯁꯨ
ꯑꯗꯨ ꯐꯤꯒꯤꯁꯨ ꯇꯧꯏ ꯁꯅꯥ ꯂꯩꯀꯣꯟꯜꯒꯤꯁꯨ ꯇꯧꯔꯁꯤ ꯐꯗꯧꯅꯤ ꯍꯣꯔꯦꯟ
ꯑꯦ ꯁꯅꯥ ꯂꯤꯀꯣꯟꯜꯒꯤꯗꯤ ꯔꯦꯟꯇꯤ ꯌꯥꯔꯣ ꯁꯅꯥꯗꯤ ꯌꯥꯗꯧ ꯃꯥꯟꯗꯦꯕꯣ ꯅꯪ ꯍꯥꯏꯗꯣ ꯁꯅꯥꯒꯤꯗꯤꯅꯦ ꯇꯁꯦꯡꯅ ꯑꯩꯈꯣꯏꯒꯤ ꯒꯣꯜ ꯒꯣꯜ ꯇꯧꯔꯦ ꯈꯜꯂꯣꯅꯦ ꯁꯅꯥ ꯂꯨꯄꯥꯗ ꯋꯥꯏꯕꯤꯗꯣ ꯐꯅ ꯍꯥꯏꯖ ꯋꯥꯅꯤ ꯂꯧꯈ꯭ꯔꯒ ꯄꯨꯔ ꯆꯠꯈ꯭ꯔꯣ
ꯑꯦ ꯁꯅꯥ ꯍꯥꯏꯗꯤ ꯑꯣꯔꯤꯖꯤꯅꯦꯜꯗꯤ ꯇꯧꯕ ꯌꯥꯗꯦ
ꯑꯣ ꯑꯣꯔꯤꯖꯤꯅꯦꯜ ꯅꯠꯇꯕ ꯄꯣꯠꯇꯗꯤꯅꯦ ꯄꯣꯠꯁꯦ ꯋꯥꯏꯕ ꯍꯥꯏꯕꯁꯦ ꯃꯥꯒꯤꯗꯤ ꯌꯥꯝꯅ ꯀꯩꯅꯣ ꯇꯧꯋꯦ ꯃꯆꯨ ꯈꯪꯗꯦꯅꯦ ꯁꯅꯥ ꯂꯨꯄꯥꯒꯤꯁꯦ ꯌꯥꯕ ꯃꯁꯤꯗꯤ ꯄꯣꯠꯁꯦ ꯍꯟꯊꯕ ꯍꯥꯏꯕꯗꯤ ꯃꯥꯒꯤ ꯃꯆꯨ ꯃꯔꯥꯡ ꯀꯔꯤ ꯀꯔꯥ ꯀꯣꯛꯊꯕ ꯅꯨꯡꯊꯕ ꯑꯣꯟꯅꯕ ꯈꯣꯠꯅꯕ ꯍꯥꯏꯕ ꯑꯃꯁꯨ ꯂꯩꯕꯅꯤ ꯃꯥꯥꯟꯅ ꯃꯥꯟꯅꯕ ꯃꯌꯥꯝ ꯄꯨꯊꯣꯛꯄꯅꯤꯅ ꯑꯗꯨꯃꯥꯏꯅ ꯑꯣꯟꯅꯔꯛꯀꯗ꯭ꯔꯥ ꯈꯣꯠꯇ꯭ꯔꯥ ꯇꯧꯕꯒꯤꯁꯨ ꯑꯌꯥꯝꯕ ꯑꯣꯏꯔꯝꯒꯗ꯭ꯔꯥ ꯀ ꯁꯥ ꯂꯨꯄꯥꯒꯤꯗꯤ ꯔꯦꯟꯇꯦꯜ ꯇꯧꯕꯁꯦ ꯇꯥꯗꯦꯀꯣ
ꯐ ꯀꯂꯔ ꯇꯧꯕ ꯀꯂꯔ ꯇ ꯍꯠꯇ ꯀꯅꯤ ꯈ
ꯔꯥꯅꯤꯒꯤꯗ ꯔꯥꯅꯤ ꯗꯥꯏ ꯇꯧꯕ ꯃꯆꯨ ꯁꯪꯕꯗꯣ ꯑꯣꯔꯥꯅꯤ ꯒꯤꯗꯤ ꯔꯥꯅꯤ ꯁꯥꯕꯒꯤ ꯑ ꯍꯥꯏꯖꯔꯒꯗꯤ ꯔꯥꯅꯤ ꯁꯥꯕꯩꯗꯤ ꯑꯩ ꯏꯃꯥꯟꯅꯕꯤꯗ ꯍꯪꯉꯦꯕ ꯔꯥꯅꯤ ꯁꯥꯕꯗꯤ ꯚꯥꯏ ꯅꯪ ꯇꯧꯕꯗꯣ ꯊꯥꯗꯕꯗꯣ ꯀꯩꯁꯨ ꯌꯥꯝ ꯀꯟꯅ ꯀꯩꯅꯣ ꯇꯧꯗꯅꯤꯅ ꯑꯗꯨꯝ ꯁꯥꯔꯤꯕ ꯃꯤꯗꯨꯅ ꯃꯁꯥꯅ ꯀꯁꯇꯃꯔꯅ ꯂꯥꯛꯑꯒ ꯁꯤ ꯁꯥꯕꯤꯌꯨ ꯁꯤ ꯁꯥꯕꯤꯌꯣꯅ ꯑꯌꯥꯝꯕꯅ ꯑꯗꯨꯝ ꯇꯧꯋꯦ ꯍꯥꯏꯌꯦꯕ ꯁꯝꯅ ꯍꯥꯏꯔꯕ ꯑꯩ ꯑꯩ ꯐꯤ ꯁꯥꯕꯤ ꯑꯣꯏꯔꯁꯦꯕ ꯔꯥꯅꯤ ꯐꯤ ꯁꯥꯕꯤꯅꯦꯕ ꯈꯜꯂꯁꯦꯕ ꯑꯩꯅ ꯅꯪꯅ ꯑꯩꯉꯣꯟꯗ ꯄꯩꯁꯥꯁꯦ ꯊꯥꯗꯔꯛꯇꯣꯏꯅꯤꯗꯨꯅ ꯄꯩꯁꯥ ꯑꯦ ꯑꯩ ꯐꯤꯒꯩ ꯊꯥꯗꯔꯒꯦ ꯁꯤꯒꯦ ꯁꯥꯕꯤꯌꯨ ꯍꯥꯏꯁꯦ ꯁꯤ ꯀꯌꯥ ꯇꯧꯕꯁꯤ ꯀꯌꯥ ꯇꯣꯡꯗꯦ ꯍꯥꯏꯌꯦꯕ ꯏꯃꯥꯟꯅꯅꯕꯅ ꯍꯥꯏꯕꯅꯦ ꯃꯣꯏꯒꯤꯗꯤ ꯑꯩꯅ ꯊꯥꯏꯕ ꯏꯉꯣꯟꯗ ꯃꯁ ꯑ
ꯑꯩꯈꯣꯏ ꯃꯤꯗꯣ ꯐ ꯄꯥꯝꯃꯤꯕ ꯃꯤꯗꯣ ꯑꯗꯨꯗꯨꯅ ꯃꯥꯏ ꯄꯥꯝꯖꯕꯗꯣ ꯍꯥꯏꯈꯤꯕ
ꯑ ꯍꯥꯏꯔꯒ ꯑꯗꯨꯃꯥꯏꯅꯦ ꯁꯥꯏ ꯍꯥꯏꯕ ꯑꯩꯅ ꯕꯤꯖꯤꯅꯦꯁ ꯇꯧꯒꯦꯅ ꯍꯪꯉꯨꯔꯕꯅꯦꯕ ꯃꯉꯣꯟꯗ ꯏꯃꯥꯟꯅꯕꯤ ꯀꯔꯤ ꯑꯣꯈꯣꯡ ꯃꯅꯨꯡꯅ ꯑꯗꯨ ꯂꯩꯕ ꯃꯥ ꯐꯤꯁ ꯁꯥꯕ ꯃꯤꯅꯦꯕ ꯔꯥꯅꯤ ꯐꯤ ꯁꯥꯕ ꯃꯤꯅꯦꯕ ꯑꯗꯨꯗꯣ ꯃꯉꯣꯟꯗ ꯍꯪꯕꯗꯨꯗ ꯑꯩꯅ ꯀꯃꯥꯏꯅ ꯇꯧꯕꯅꯣ ꯅꯣꯏꯒꯤ ꯐꯤ ꯁꯥꯕꯁꯦ ꯑꯩ ꯄꯩꯁꯥ ꯈꯛꯇ ꯈꯤꯇꯪ ꯊꯥꯗꯔꯒ ꯇꯧꯕ ꯌꯥꯒꯗ꯭ꯔꯥ ꯍꯪꯕꯅꯤ ꯑꯦ ꯅꯪ ꯀꯥꯟꯅꯔꯣꯏ ꯑꯗꯨ ꯇꯧꯔꯨꯅꯨ ꯑꯩꯁꯨ ꯇꯧꯔꯝꯃꯤꯅꯤ ꯑꯗꯣ ꯀꯥꯟꯅꯗꯦ ꯄꯩꯁꯥ ꯌꯥꯝ ꯃꯥꯡꯉꯦ ꯑꯗꯨꯒꯤ ꯕꯤꯖꯤꯅꯦꯁꯇꯨꯗꯤ ꯀꯥꯟꯅꯔꯁꯨꯁꯥ ꯇꯧꯔꯨꯅꯨ ꯈꯣꯠꯂꯨꯅꯨꯅ ꯑꯗꯨꯃꯥꯏꯅ ꯍꯥꯏꯌꯦꯕ ꯑꯗꯨꯅꯤ ꯑꯗꯨꯁꯨ ꯑꯃꯨꯛ ꯑꯗꯨꯗꯤ ꯑꯃꯨꯛ ꯀꯥꯟꯅꯔꯣꯏꯗꯕꯅꯤꯅ ꯑꯩꯅ ꯈꯟꯗ꯭ꯔꯦꯗꯅ ꯑꯗꯨ ꯍꯧꯖꯤꯛꯀꯤ ꯍꯥꯏꯁꯦ ꯅꯪꯒꯤ ꯀꯦ ꯍꯥꯏꯕ ꯑꯗꯨꯨꯃ ꯌꯥꯔꯦꯀꯣ ꯑꯗꯨꯒ ꯅꯪꯒꯤ ꯔꯦꯟꯇꯦꯜ ꯇꯧꯕꯗꯣ ꯑꯗꯨꯒꯤꯗꯨꯃꯗꯤ ꯌꯥꯏ ꯑꯗꯨꯒ ꯑꯩꯈꯣꯏꯒꯤ ꯑꯩꯅ ꯍꯥꯏꯕ ꯑꯩꯅ ꯄꯥꯝꯖꯕ ꯑꯩꯈꯣꯏꯒꯤ ꯍꯦꯟꯔꯨꯝꯒꯤ ꯁ ꯍꯥꯡꯉꯒ ꯐꯅꯦꯛ ꯐꯤꯔꯣꯟ ꯃꯌꯥꯝ ꯂꯧ ꯆꯊꯔꯒ ꯌꯣꯟꯕꯗꯣ ꯏꯁꯥꯒꯤ ꯑꯣꯏꯅ ꯑꯗꯨꯁꯨ ꯑꯗꯨꯝ ꯌꯥꯏ ꯅꯠꯇ꯭ꯔꯥ ꯑꯗꯨꯃꯥꯏꯅ ꯈꯤꯇꯪ ꯄꯩꯁꯥꯁꯦ ꯇꯥꯟꯗ꯭ꯔꯒꯗꯤꯅꯦ ꯁꯥꯏꯠꯇ ꯏꯟꯀꯝꯁꯦ ꯂꯥꯛꯅꯕ ꯈꯔ ꯍꯣꯠꯅꯗꯗꯤ ꯌꯥꯗ꯭ꯔꯦꯅꯦ
ꯑꯗꯨꯅ ꯌꯥꯏ ꯃꯐꯝ ꯆꯥꯕ ꯂꯣꯀꯦꯁꯟ ꯑꯦꯔꯤꯌꯥꯗ ꯌꯥꯝ ꯀꯟꯅ ꯄꯣꯠꯁꯦ ꯌꯣꯟꯗꯕ ꯍꯥꯏꯗꯤ ꯁ꯭ꯋꯥꯏꯁꯤꯗ ꯍꯦꯟꯂꯨꯝꯒꯤ ꯄꯣꯠ ꯀꯌꯥ ꯐꯪꯗꯦ ꯁ꯭ꯋꯥꯏꯁꯤꯅ ꯑꯃꯨꯛ ꯀꯩꯅꯣ ꯀꯌꯥ ꯐꯪꯗꯦ ꯍꯥꯏꯕꯅꯣ ꯁꯣꯔꯨꯝ ꯀꯌꯥ ꯂꯩꯇꯦ ꯁꯨꯝꯕꯁꯦ ꯌꯦꯡꯊꯣꯛꯑꯣꯕ ꯕꯤꯖꯤꯅꯦꯁꯇꯣ ꯍꯧꯗ꯭ꯔꯤꯉꯩꯗ ꯑꯗꯨ ꯖꯒꯥꯗꯣ ꯗꯨꯀꯥꯟ ꯑꯃ ꯑꯣꯏꯔꯁꯨ ꯌꯥꯝꯅ ꯀ꯭ꯔꯤꯛ ꯀꯔꯤꯛ ꯏꯅꯦꯅ ꯐꯝꯕ ꯃꯔꯥꯡ ꯀꯥꯏꯅ ꯂꯩꯕꯗꯗꯤ ꯑꯩꯗ ꯆꯪ ꯇꯧꯁꯨ ꯌꯥꯏꯑꯕ ꯂꯩꯇꯕ ꯖꯒꯥꯗꯨꯗ ꯃꯦꯟꯈꯠꯄ
ꯎꯝ ꯎꯝ ꯑꯗꯩ ꯂꯝꯕꯤ ꯂꯝꯗꯥꯡꯗꯨꯁꯨ ꯆꯥꯕ ꯃꯑꯣꯡꯗ ꯌꯦꯡꯉꯒ ꯇꯧ ꯇꯥꯕꯃꯤ ꯅꯠꯇ꯭ꯔꯥ ꯑꯗꯣ ꯑꯩꯗꯣ ꯈꯜꯂꯛꯀꯦ ꯈꯜꯂꯛꯀꯦ ꯍꯥꯏꯗꯤꯅꯦ ꯅꯪ ꯑꯩ ꯀꯦꯞꯀꯤꯗꯣ ꯇꯧꯕꯗꯤ ꯇꯧꯅꯤꯡꯕꯅꯦ ꯑꯗꯣ ꯃꯑꯣꯡ ꯑꯗꯨꯠꯃꯥꯏꯅ ꯍꯥꯏꯔꯕꯅꯤꯅ ꯑꯩꯒꯤ ꯋꯥꯈꯟꯗꯣ ꯈꯜꯂꯒ ꯑꯩ ꯑꯃꯨꯛ ꯄꯥꯎ ꯐꯥꯎꯔꯛꯀꯦꯀꯣ ꯍꯣꯏ ꯍꯣꯏ ꯊꯝꯃ ꯊꯝꯃꯦ ꯑꯗꯨꯗꯤ ꯎꯝ ꯊꯝꯃꯦ ꯊꯝꯃꯦ